ꯍꯜꯂꯣ ꯍꯥꯎ
ꯀꯩꯑꯅꯣ
ꯐꯝꯃꯤ
ꯎꯝ ꯆꯥꯛ ꯆꯔꯕꯣ
ꯆꯥꯗꯔꯤ
ꯀꯩꯗꯧꯔꯤꯕ
ꯉꯥꯛ ꯂꯩꯔꯒ ꯆꯥꯒꯦꯅ
ꯊꯣꯡꯗ꯭ꯔꯤꯕ‌ꯣ ꯍꯥꯏꯁ‌ꯦ
ꯆꯥꯛꯄꯨꯗꯤ ꯂꯣꯏꯔꯦ
ꯎꯝ ꯏꯟꯖꯥꯡꯗꯤ
ꯏꯟꯖꯥꯡ ꯃꯥꯏꯔꯦꯟ ꯊꯣꯡꯕ ꯂꯩ
ꯍꯣꯏ
ꯀꯅꯥꯅ ꯊꯣꯡꯉꯤꯕ
ꯑꯩꯅ
ꯀꯩꯅꯣ
ꯀꯃꯥꯏꯅ ꯊ‌ꯣꯡꯉꯤꯕ
ꯃꯥꯏꯔꯦꯟ ꯊꯣꯡꯕ ꯅꯪ ꯈꯪꯗ꯭ꯔ‌ꯣ
ꯃꯥꯏꯔꯦꯟ ꯑꯗꯁꯨ ꯃꯈꯜ ꯃꯌꯥꯝ ꯂꯩꯗꯅ ꯆꯔꯥ ꯃꯥꯏꯔꯦꯟ ꯆꯤꯡꯒꯤ ꯃꯥꯏꯔꯦꯟ ꯃꯥꯏꯔꯦꯟ ꯍꯥꯏꯕ꯭ꯔꯤꯠ ꯀꯔꯝꯕ ꯃꯥꯏꯔꯦꯟ ꯑꯣꯏ ꯃꯥꯏꯔꯦꯟꯗꯁꯨ ꯃꯈꯜ ꯃꯌꯥꯝ ꯂꯩꯗꯅ
ꯈꯪꯗꯦꯍ‌ꯦ ꯃꯥꯏꯔꯦꯟ ꯍꯥꯏꯒꯔꯗꯤ ꯂ‌ꯣꯏꯔꯦ ꯑꯃꯔꯛ ꯈꯛꯇꯅꯤ ꯃꯥꯏꯔꯦꯟ
ꯏꯁ ꯆꯤꯡꯒꯤ ꯃꯥꯏꯔꯦꯟ ꯆꯔꯥ ꯃꯥꯏꯔꯦꯟ ꯆꯥꯍꯥꯎ ꯃꯥꯏꯔꯦꯟ ꯔꯤ ꯃꯥꯏꯔ‌ꯦꯟ ꯍꯥꯏꯕ꯭ꯔꯤꯠ
ꯈꯪꯗꯦꯍ‌ꯦ ꯗꯨꯗꯤ
ꯏꯁ ꯀꯥꯏꯗꯩ ꯃꯥꯏ ꯑꯦ ꯃꯥꯏꯔ‌ꯦꯟ ꯑꯆꯧꯕ꯭ꯔꯣ ꯃꯆꯥꯔꯣ
ꯃꯆꯥꯅ‌ꯦ
ꯎꯝ
ꯌꯨꯝꯗꯒꯤ ꯂꯨꯄꯨꯔꯛ
ꯑꯣ ꯅ‌ꯣꯏꯏꯗ ꯊꯥꯔꯤꯔꯣ ꯃꯤꯡꯉꯣꯟꯗꯩꯔꯣ
ꯂꯩꯕꯅꯤꯗ
ꯎꯝ ꯂꯨꯄꯥ ꯀꯌꯥ ꯄꯤ ꯂꯩ
ꯈꯪꯗꯦ ꯑꯩꯈꯣꯏꯃꯥꯅ ꯍꯥꯞꯄꯛꯄꯅꯤ
ꯐꯩꯌ‌ꯦ ꯐꯩꯌ‌ꯦ ꯅꯪ ꯅꯣꯏ ꯃꯥꯍ‌ꯣꯏ ꯐꯕꯅꯤꯅ ꯃꯆꯥꯑꯁꯦ ꯅꯨꯄꯤꯁꯦ ꯋꯥꯒꯤꯅꯦꯅ
ꯎꯝ ꯍꯣꯏꯅꯦ ꯁꯤꯗ ꯏꯟꯖꯥꯡ ꯂꯩꯐꯝꯗꯨ ꯐꯔꯛ ꯇꯥꯕꯒꯤꯅꯤꯅꯦ ꯁ꯭ꯋꯥꯏꯗ ꯏꯟꯖꯥꯡ ꯌꯣꯟꯕꯝ ꯂꯩꯇꯦ ꯄꯥꯛꯅ
ꯎꯝ ꯃꯥꯏꯔꯦꯟꯁꯦ ꯀꯃꯥꯏꯟ ꯊ‌ꯣꯡꯉꯤꯅꯣ ꯑꯝꯇ ꯍꯥꯏꯔꯧꯅ‌ꯦ ꯇꯥꯒ‌ꯦꯅ‌ꯦ
ꯃꯥꯏꯔꯦꯟꯖ‌ꯦ ꯏꯟꯖꯥꯡ ꯊꯣꯡꯕ ꯑꯗꯨꯃꯥꯏꯅ ꯃꯨ ꯊꯣꯡꯉꯤꯅꯤ
ꯑꯗꯨꯗ ꯀꯃꯥꯏ ꯀꯃꯥꯏꯟ ꯊꯣꯡꯒꯦꯕ
ꯊꯥꯎ ꯉꯧꯔꯅꯤ ꯇꯤꯜꯍꯧꯅ ꯍꯥꯞꯀꯗꯕ ꯃꯔꯨ ꯃꯔꯥꯡ ꯂꯣꯏꯅ ꯉꯧꯔꯅꯤ ꯃꯥꯏꯔꯦꯟꯗꯨꯣ ꯑꯃꯨꯛ ꯉꯧꯔꯅꯤ ꯑꯗꯨꯒ ꯃꯆꯨ ꯃꯣꯔꯣꯛ ꯀꯩꯀꯥ ꯍꯥꯞꯆꯤꯜꯂꯅꯤ ꯏꯁꯤꯡ ꯈꯍꯥꯡ ꯉꯧꯔꯒ ꯏꯁꯤꯡ ꯍꯩꯖꯤꯜꯂꯒ ꯐꯨꯠꯂꯅꯤ ꯃꯔꯦꯟꯗꯨꯅ ꯄꯦꯜꯂꯛꯇ꯭ꯔꯤꯕꯥꯎ
ꯎꯝ
ꯑꯗꯨꯒ ꯁꯧꯍꯜꯂꯒ ꯂꯣꯏꯔꯦ ꯃꯨꯜꯂꯅꯤ ꯊꯨꯝꯊꯅꯤ
ꯃꯥꯏꯔꯦꯟ ꯊꯣꯡꯕꯁꯦ ꯉꯥꯔꯤ ꯊꯥꯛꯄ꯭ꯔꯣ
ꯃꯤ ꯊꯥꯛꯅꯕ꯭ꯔꯥ ꯈꯪꯗꯦ ꯑꯩꯗꯤ ꯊꯥꯛꯇꯦ ꯀꯩꯅꯣꯗꯣ ꯃꯌꯥꯡ ꯇꯣꯟꯗꯣ
ꯎꯝ
ꯑꯗꯨꯗꯤ ꯊꯥꯛꯑꯦ ꯃꯥꯏꯔꯦꯟ ꯊꯣꯡꯕꯗ
ꯎꯝ ꯉꯥ ꯉꯥꯔꯤ ꯊꯥꯛꯄꯁꯦ ꯍꯥꯎꯇꯕ꯭ꯔꯕ
ꯉꯥꯔꯤ ꯊꯥꯛꯄꯗꯣ ꯍꯥꯎꯗꯤ ꯍꯥꯎꯕꯅꯦ ꯑꯗꯣ ꯉꯥꯔꯤꯗꯣ ꯈꯥꯡꯗꯦ ꯃꯔꯨ ꯌꯥꯎꯅꯤꯗꯅ ꯈꯥ ꯉꯥꯔꯤ ꯉꯥꯔꯤꯒꯤ ꯉꯥꯔꯤ ꯉꯥꯔꯤꯒꯤ ꯃꯈꯥ ꯄꯣꯜꯂꯦ ꯉꯥꯔꯤ ꯍꯥꯎꯔꯒꯗꯤ ꯍꯥꯎꯔꯦ ꯑꯗꯨꯝ ꯍꯥꯎꯗ꯭ꯔꯒꯗꯤ ꯍꯥꯎꯗ꯭ꯔꯦ ꯑꯗꯨꯅ ꯑꯩꯗꯤ ꯉꯥꯔꯤ ꯊꯥꯛꯇꯦ
ꯎꯝ ꯁꯟꯗꯦ ꯅꯨꯃꯤꯠꯇ ꯑꯣꯏꯔꯤꯕ ꯅꯪ ꯍꯥꯏꯇꯗ ꯋꯥꯔꯤꯔꯤꯕ ꯄꯨꯡ ꯀꯌꯥꯗ ꯆꯠꯁꯦꯕ
ꯄꯨꯡ ꯃꯥꯄꯜ ꯇꯥꯗ꯭ꯔꯤꯉꯩꯗ ꯑꯥꯗ ꯌꯧꯒꯗꯕꯅꯦꯕ ꯑꯦꯠ ꯐꯤꯐꯇꯤ ꯐꯥꯏꯚꯇ
ꯎꯝ
ꯑꯗꯨꯅ ꯄꯨꯡ ꯀꯌꯥꯗꯒꯤ ꯆꯠꯂꯒꯗꯤ ꯅꯪꯅꯤꯌꯦ
ꯃꯥꯄꯟ ꯇꯥꯗ꯭ꯔꯤꯀꯥꯟꯗ ꯑꯥꯗ ꯌꯧꯒꯗꯕ
ꯍꯣꯏ ꯃꯥꯄꯜꯗꯗꯧ ꯃꯤꯅꯤꯠ ꯃꯉꯥ ꯋꯥꯂꯤꯉꯩꯗ ꯌꯧꯗ꯭ꯔꯥ
ꯃꯐꯝ ꯀꯥꯏꯗꯔꯣ
ꯗꯂꯥꯜꯦ ꯅꯥꯏꯔꯣ
ꯑꯗꯨꯗꯤ ꯁꯤꯗꯒꯤ ꯑꯩꯈꯣꯏꯅ ꯑꯄꯨꯡ ꯑꯩꯗꯣ ꯄꯨꯡ ꯀꯩꯅꯣꯗ ꯂꯥꯛꯑꯒꯦ ꯅꯤꯄꯥꯜ ꯅꯤꯄꯜꯒ ꯃꯤꯅꯤꯠ ꯇꯔꯥ ꯑꯗꯥꯏ ꯂꯥꯛꯑꯒꯦ
ꯅꯪꯒꯗ꯭ꯔꯥ
ꯅꯪ
ꯎꯝ ꯅꯤꯄꯥꯟꯒ ꯃꯤꯅꯤꯠ ꯇꯔꯥꯗ ꯅꯪ ꯁꯤꯗ ꯌꯧꯔꯛꯀꯗꯕ
ꯑꯥ
ꯑꯣꯝ
ꯃꯣꯏ ꯃꯐꯝꯗꯣ ꯀꯩ ꯃꯐꯝ ꯍꯥꯏꯒꯦ
ꯍꯥꯔꯠ ꯍꯥꯔꯠ ꯇ꯭ꯔꯦꯟꯅꯤꯡ ꯏꯟꯁꯇꯤꯇ꯭ꯌꯨꯠ ꯍꯥꯏꯕ꯭ꯔꯥ ꯁꯣꯐ ꯏꯁꯀꯤꯟꯒꯤ
ꯟꯅ ꯁꯣꯞꯁꯀꯤꯟꯅꯕꯣ
ꯋꯥ ꯀꯃꯥꯏꯅ ꯉꯥꯡꯒꯅꯤ ꯀꯃꯨꯅꯤꯀꯦꯠ ꯀꯃꯥꯏꯅ ꯇꯧꯒꯅꯤ ꯃꯤ ꯂꯥꯛꯄꯗ ꯒ꯭ꯔꯨꯃꯤꯡ ꯀꯃꯥꯏꯅ ꯇꯧꯅꯤ ꯑꯗꯨꯒꯤ ꯇ꯭ꯔꯦꯅꯤꯡꯅꯤ ꯍꯥꯏꯕꯅꯤ
ꯅꯪꯗꯤ ꯂꯣꯏ ꯍꯩꯔꯝꯃꯅꯤꯗ ꯍꯩꯇ꯭ꯔꯤꯕꯅꯦ
ꯍꯩꯌꯦ ꯑꯗꯨꯏꯁꯨ ꯃꯣꯏꯅ ꯆꯠꯂꯣ ꯍꯥꯏꯔꯕꯅꯤꯅ ꯆꯠꯄꯗ ꯇꯥꯔꯦꯗꯅ
ꯑꯗꯨ ꯆꯠꯄꯒꯤ ꯑꯦꯛꯁꯇ꯭ꯔꯥ ꯄꯩꯁꯥ ꯁꯥꯒꯗ꯭ꯔꯕ ꯅꯣꯏꯅꯦ
ꯁꯥꯔꯣꯏ ꯑꯦꯛꯁꯇ꯭ꯔꯥ ꯄꯩꯁꯥꯗꯤ ꯂꯥꯏꯔꯦꯗꯅ ꯑꯦ ꯅꯣꯡꯃꯥꯏꯖꯤꯡꯒꯤ ꯁꯨꯇꯤ ꯐꯪꯖꯕꯗꯨꯐꯥꯎ ꯐꯪꯗ꯭ꯔꯤ
ꯍꯣꯏꯅꯇꯂꯣ ꯇꯤꯔꯛꯑꯕ
ꯃꯃꯥꯡꯗ ꯍꯥꯏꯒꯤꯗꯤꯕꯤꯔꯦ
ꯏꯈꯥꯎꯟꯗ ꯀꯥꯞꯄꯛꯄ꯭ꯔꯣ ꯅꯠꯇ꯭ꯔꯒ ꯇꯦꯁ ꯑꯣꯏꯅ ꯄꯤꯔꯛꯄ꯭ꯔꯣ
ꯏꯀꯥꯎꯗ ꯀꯥꯄꯤ
ꯂꯨꯄꯥ ꯀꯌꯥ ꯄꯤꯔꯥ
ꯈꯪꯗꯦ ꯌꯥꯝꯗꯤ ꯌꯥꯝ
ꯍꯥꯏꯔꯛꯣꯅꯦ ꯀꯌꯥ ꯄꯤꯔꯛꯀꯦ
ꯅꯤꯄꯥꯟꯒꯗ
ꯎꯝ ꯅꯤꯄꯥꯜꯁꯤꯗꯤ ꯀꯩꯀꯩꯗꯤ ꯁꯦꯟꯅꯈ꯭ꯔꯕ
ꯔꯦꯦꯟ ꯄꯖꯥꯕꯤꯒ꯭ꯔꯦ
ꯎ
ꯎꯝ ꯐꯔꯤ ꯊ ꯃꯥꯅꯤꯗꯩ ꯎꯨꯔꯦ
ꯑ
ꯣꯋ ꯃꯔ ꯄꯩꯁꯥꯕꯤꯒ꯭ꯔꯦ
ꯅ ꯀꯔꯤꯄꯥ ꯀꯌꯥ
ꯃꯃꯥꯡ ꯊꯥꯗ ꯄꯤꯍꯧꯗꯕꯒꯤꯒ ꯂꯤꯁꯤꯡ ꯑꯃꯖꯅꯤ
ꯐꯥꯎꯈ꯭ꯔꯕ ꯍꯥꯏꯁꯦ
ꯐꯥꯎꯗꯅ ꯂꯣꯏꯈꯔꯦ ꯑꯗꯨ ꯅꯍꯥꯟꯅ
ꯐꯔꯤꯅ ꯀꯔꯤ ꯐꯩ ꯂꯩꯔꯤꯕ
ꯂꯤꯞ ꯩ ꯍꯔꯤꯞ ꯊꯕꯛ ꯆꯠꯄꯗ ꯊꯕ ꯊꯕꯛ ꯆꯠꯄꯗ ꯂꯤꯠꯅꯕ
ꯍꯣ ꯑꯗꯨꯃꯥꯏꯅ ꯁꯦꯡꯅ ꯍꯥꯏ ꯋꯥꯏ ꯃꯤꯗꯩ ꯍꯥꯏꯗꯤ
ꯙꯣꯅꯤ
ꯃꯥ ꯑꯗꯨꯃꯥꯏꯅ ꯁꯦꯡꯅ ꯁꯦꯡꯅ ꯍꯥꯏꯕꯗꯨꯣ ꯀꯩꯗꯧꯤꯌꯨ
ꯁꯤ ꯏꯂꯤꯁꯤꯗꯤ
ꯑꯇꯣꯞꯄꯥ ꯀꯌꯥ ꯄꯤꯌꯥ ꯀꯇꯦ
ꯑꯁ ꯑꯇ ꯍꯥꯡꯕꯒ ꯅꯠꯇꯦꯔ ꯄꯨꯡ ꯂꯤꯠꯅꯗꯧꯅꯤꯅꯦ ꯍꯥꯏꯗꯤꯅꯦ ꯅꯣꯏ ꯅꯪ ꯅꯪꯕꯨꯗꯤ ꯐꯇꯤꯤꯁꯦ ꯑꯗꯨꯃꯥꯏꯅ ꯂꯤꯠꯂꯝꯅꯤ ꯈꯪꯉꯦ ꯐꯨꯔꯤꯠ ꯑꯃ ꯑꯇꯥꯡ ꯑꯇꯥꯡꯕ ꯂꯩꯔꯝꯅꯤ ꯈꯪꯉꯦ ꯅꯨꯄꯤꯗꯤ ꯅꯨꯄꯤꯒꯤꯗꯤꯅꯤꯀꯣ ꯐꯨꯔꯤꯠ ꯇꯥꯅ ꯂꯩꯕꯩ ꯀꯥꯟꯅꯗꯦꯕ
ꯎꯝ
ꯍꯥꯏꯗꯤ ꯃꯈꯜ ꯃꯈꯜ ꯂꯩꯅꯤꯡꯉꯩꯗꯅ
ꯎ
ꯍꯥꯏꯗꯤ ꯂꯤꯠꯈꯤꯕꯒꯅꯤꯗꯤ ꯍꯟꯖꯤꯟ ꯍꯟꯖꯤꯟꯗꯤ ꯅꯤꯡꯕ ꯍꯥꯎꯗꯦꯕ
ꯎꯝ
ꯇꯨꯅ ꯑꯍꯣꯡꯕꯗ ꯐꯖꯕ
ꯎꯝ ꯄ ꯆꯥ ꯄ ꯀꯔꯒ
ꯀꯥꯎꯗꯩꯖꯨ
ꯅꯪꯗ ꯂꯩ ꯂꯣꯏꯄ ꯄꯩꯁꯥ ꯈꯪꯗ꯭ꯔꯕ
ꯆꯅꯤꯌꯥꯡꯈꯩ ꯆꯍꯣꯡꯕꯤꯔꯛꯎꯅꯦ
ꯅꯪ ꯂꯩꯕ ꯃꯥꯜꯜꯂꯤꯦꯗ ꯅꯣꯏ ꯁꯥꯥꯟꯅꯒꯤ ꯄꯤꯁꯜꯂꯛꯄ ꯃꯥꯜꯂꯤꯀꯣ
ꯑꯁ ꯑꯗꯨꯒꯨꯝꯕ ꯄꯤꯕꯤꯅꯕ ꯑꯃꯇ ꯂꯩꯌꯦꯗꯤ ꯍꯔꯥꯎꯒꯦ ꯍꯥꯏꯔ
ꯎ ꯀꯩꯅꯣ ꯍꯥꯏꯁꯤꯕꯨ ꯃꯁꯛ ꯊꯤꯕꯁꯨ ꯅꯠꯇꯦ ꯃꯁꯥ ꯊꯕꯛ ꯇꯧꯔꯤꯅꯤ ꯄꯩꯁꯥ ꯊꯣꯛꯇꯕ ꯅꯠꯇꯦ ꯇꯣꯂꯣꯞ ꯆꯥꯔꯤꯅꯤ ꯑꯗꯨꯕꯨ ꯅꯤꯄꯥ ꯀꯣꯏꯗ꯭ꯔꯕ ꯃꯤꯅ ꯄꯥꯝꯗ꯭ꯔꯕ ꯍꯥꯏꯔꯛꯄꯗꯤ ꯃꯌꯥꯝ ꯂꯩꯗꯝꯅꯤꯇꯥ
ꯍꯥꯏꯔꯣ ꯍꯧꯖꯤꯛ ꯄꯥꯝꯕꯩ ꯌꯥꯎꯗ꯭ꯔꯦ ꯀꯨꯣꯏꯗ꯭ꯔꯦ
ꯎꯝ ꯁ ꯍ ꯀꯦꯃꯦꯔꯥ ꯀ ꯅꯠꯇ꯭ꯔꯥ
ꯅꯪꯅ ꯀꯔ ꯍꯥꯏꯗꯤ ꯈꯪꯅꯔꯔꯤꯕꯕ
ꯑꯩꯈꯣꯏꯗꯤ ꯀꯣꯏꯔꯔꯣꯏꯅ ꯀꯣꯏꯗ꯭ꯔꯦ
ꯀꯔꯤꯒꯤꯅꯣ ꯍꯥꯏꯁꯤꯕꯣ
ꯀꯨꯏꯅꯤꯡꯗ꯭ꯔꯦ ꯍꯣꯏ ꯇꯜꯂ
ꯀꯩꯒꯤ ꯊꯜꯂꯤꯅꯣꯅꯦ
ꯄꯥꯝꯖꯗ꯭ꯔꯦ ꯑꯩꯈꯣꯏ
ꯃꯔꯝꯗꯨ
ꯇꯂ ꯀꯩꯃꯤ ꯂꯩꯇꯦꯗ ꯀꯩꯗꯧꯗꯣꯏꯅꯣ ꯏꯁꯥ ꯃꯇꯤꯛ ꯆꯥꯕꯁꯨ ꯅꯠꯇꯦ ꯃꯤ ꯃꯆꯥꯛꯗꯣ ꯐꯥꯔꯒ ꯊꯝꯕ ꯌꯥꯕꯁꯨ ꯅꯠꯇꯦ ꯃꯥꯁꯨ ꯃꯤꯅꯤ ꯃꯁꯥ ꯃꯁꯥꯒꯤ ꯑꯄꯥꯝꯕ ꯂꯩ ꯃꯤꯁꯤꯕꯨ ꯍꯨꯏꯅꯤ ꯁꯥꯅꯤ ꯉꯥꯅꯤꯅ ꯀꯣꯏꯔꯒ ꯌꯣꯟꯕ ꯌꯥꯕꯁꯨ ꯅꯠꯇꯦ ꯑꯗꯨꯅ ꯃꯁꯥ ꯃꯁꯥꯅ ꯑꯄꯥꯝꯕ ꯑꯄꯥꯝꯕ ꯇꯧꯔꯛꯄꯗ ꯃꯤꯗꯨꯅ ꯀꯩ ꯊꯤꯡꯉꯝꯗꯣꯏꯅꯣ ꯀꯔꯤꯝ ꯊꯤꯅꯤꯡꯉꯥꯏ ꯂꯩꯇꯦ
ꯅꯍꯣꯏꯅꯦ
ꯌꯥꯠꯇ
ꯃꯥꯅꯤ
ꯑꯗꯨꯅ ꯑꯩꯌꯦꯡ ꯏꯁꯥꯅ ꯃꯇꯤꯛ ꯆꯥꯔꯀꯥꯟꯗ ꯃꯁꯥꯅ ꯂꯥꯛꯆꯔꯅꯤ ꯂꯥꯛꯇꯁꯨ ꯀꯩꯁꯨ ꯀꯥꯏꯗꯦ ꯂꯥꯛꯑ ꯂꯥꯛꯇꯔꯦ ꯂꯥꯛꯇ ꯂꯥꯛꯇꯔꯦ
ꯂꯥꯛꯈꯤꯅꯤ ꯂꯥꯛꯈꯤꯅꯤ ꯉꯥꯏ ꯉꯥꯏꯕꯔ ꯀꯜ
ꯑ
ꯀ ꯅꯥꯟ ꯀ ꯃꯄꯕꯤ ꯃ ꯃꯁꯛ ꯐꯖꯦꯕꯤ ꯑꯃ ꯀꯗꯤꯦ
ꯎꯝ ꯇꯧꯒꯝꯕ ꯅꯠꯇꯦ ꯃꯤꯑꯣꯏꯕ ꯄꯨꯟꯁꯤꯁꯦ
ꯎꯝ
ꯀꯩꯅꯣꯗꯤ ꯅꯣꯏꯒꯤ ꯄꯨꯡ ꯂ ꯄꯨꯡ ꯀꯌꯥꯗ ꯂꯣꯏꯗꯣꯏꯅꯣ ꯊꯕꯛꯇꯣ ꯄꯨꯡ ꯃꯥꯄꯟ ꯅꯪꯅꯕ ꯂꯥꯛꯑꯣ ꯍꯥꯏꯌꯦꯕ
ꯍꯣꯏ
ꯨꯡ ꯄꯨꯡ ꯃꯥꯄꯜꯗꯣ ꯅꯪꯅ ꯆꯠꯂꯒ ꯄꯨꯡ ꯀꯌꯥꯗꯒꯤ ꯀꯃꯥꯏꯅ ꯇꯧꯕꯅꯣ
ꯄꯨꯡ ꯇꯔꯥꯃꯥꯊꯣꯏꯗ ꯂꯣꯏꯒꯅꯤ ꯍꯥꯏꯔꯦ
ꯑꯝ
ꯑꯗꯨꯒ ꯂꯣꯏꯔꯒ ꯂꯝꯁꯨ ꯌꯥꯎꯒꯅꯤ ꯍꯥꯏ
ꯎꯝ
ꯑꯗꯨꯏ ꯃꯇꯨꯡ ꯄꯨꯡ ꯀꯌꯥ ꯇꯥꯗꯣꯏꯅꯣ
ꯄꯨꯡ ꯀꯌꯥꯗ ꯄꯨꯡ ꯀꯌꯥꯗ ꯂꯣꯏꯅꯤ ꯍꯥꯏꯒꯦ
ꯄꯨꯡ ꯇꯔꯥꯃꯥꯊꯣꯏꯗ ꯂꯣꯏꯔꯅꯤ ꯑꯗꯨꯒ ꯆꯥꯛ ꯆꯥꯕ ꯈꯣꯠꯄꯗꯣ ꯑꯗꯨꯒꯤ ꯌꯦ ꯑꯃꯨꯛ ꯄꯨꯡ ꯕꯥꯔꯣ ꯑꯃ ꯕꯥꯔꯣ ꯃꯈꯥꯏ ꯑꯃ ꯑꯗꯨꯃꯥꯏꯅ ꯇꯥꯒꯗꯕ ꯃꯥꯂꯦ
ꯎꯝꯣꯏ ꯍꯨꯏꯗ ꯌꯥꯝ ꯀꯟꯅ ꯈꯣꯡꯉꯤꯗ
ꯑ ꯍꯣꯏ ꯈꯣꯡꯦ
ꯀꯔꯤꯗꯧꯕ ꯑꯩꯅ ꯃꯤ ꯂꯥꯛꯄꯣꯏꯔꯣ
ꯎꯝ ꯃꯤ ꯂꯀꯨꯃꯔ
ꯎꯝ ꯍ ꯂꯩꯕ ꯔꯦꯟꯇꯗꯤ ꯅꯨꯡꯉꯥꯏꯕ꯭ꯔꯣ ꯀꯃꯥꯏꯅ ꯇꯧꯒꯦ
ꯂꯩꯕꯗꯤ ꯅꯨꯡꯉꯥꯏ
ꯎꯝ
ꯑꯗꯨ ꯁꯥꯕꯗꯤ ꯈꯔ ꯆꯥꯏ ꯅꯨꯡꯊꯤꯟ ꯑꯌꯨꯛ ꯅꯨꯡꯊꯤꯟꯕꯨꯗꯤ ꯏꯪꯕ ꯑꯌꯨꯛꯀ ꯅꯨꯡꯗꯥꯡꯒꯗꯤ ꯏꯪꯕ
ꯎꯝ
ꯁꯤ ꯀꯔꯁꯑ
ꯐꯦꯟ ꯀꯩꯀꯥ ꯄꯤꯗ꯭ꯔꯣ
ꯐꯗ
ꯄꯤꯇꯕ
ꯎꯝ
ꯀꯩꯒꯤ
ꯑꯣꯈꯣꯏꯅ ꯂꯩꯖꯗꯧꯕ
ꯏꯁ ꯂꯣꯏꯔꯦꯍꯦ ꯃꯣꯏ ꯌꯦꯟꯕꯨ ꯀꯌꯥꯗꯤ ꯐꯕ꯭ꯔꯣ ꯀꯃꯥꯏꯅ ꯇꯧꯒꯦ
ꯎꯝ ꯐꯩꯌꯦ ꯑꯗꯨꯝ
ꯃꯣꯏꯌꯨꯝ ꯆꯥꯗ꯭ꯔꯤꯗ ꯆꯥꯛꯁꯦ ꯀꯩꯁꯨ ꯆꯥꯗ꯭ꯔꯦ ꯑꯩꯖꯦ ꯍꯧꯖꯤꯛꯀꯥꯟꯖꯦ ꯏꯁꯥꯖꯦ ꯃꯌꯥꯝꯅ ꯈꯠꯂꯦꯅ ꯆꯔꯥ ꯍꯦꯟꯕ ꯇꯧꯔꯤ ꯀꯟꯅ
ꯆꯥꯔꯥ ꯍꯦꯟꯕ ꯑꯗꯣ ꯍꯦꯟꯒꯅꯨ ꯆꯥꯕ ꯌꯥꯗꯦ ꯍꯥꯏꯔꯁꯨ ꯈꯤꯇꯪ ꯈꯤꯇꯪꯗꯤ ꯆꯥꯎꯋꯣ ꯈꯔ ꯈꯔ ꯆꯔꯥ ꯍꯦꯜꯂꯤꯅꯦꯅ ꯌꯥꯝ ꯍꯦꯟꯗꯣꯛꯀꯅꯨ ꯆꯥꯗꯕ ꯐꯠꯇꯦ ꯆꯥꯗ ꯆꯥ ꯆꯥꯗꯕꯗꯨꯅ ꯍꯦꯟꯅ ꯁꯣꯛꯂꯛꯀꯗꯣꯏꯅꯤ
ꯏꯁꯥꯖꯦ ꯍꯥꯟꯅ ꯈꯤꯇꯪꯗꯤ ꯃꯌꯦꯡ ꯇꯥꯔꯝꯃꯦ ꯑꯇꯨꯇꯒꯤ ꯑꯩꯅ ꯊꯕꯛ ꯑꯃ ꯍꯦꯛ ꯇꯧꯕ ꯍꯧꯔꯨꯕꯗꯒꯤ ꯑꯗꯨꯝ ꯇꯨꯝꯕ ꯆꯥꯕ ꯃꯇꯝꯅꯦ ꯅꯥꯏꯗꯕꯤ ꯑꯗꯨꯝ ꯆꯥꯁꯤꯜꯂꯦ ꯊꯛꯆꯤꯜꯂꯒ ꯑꯗꯨꯝ ꯊꯕꯛꯁꯦ ꯇꯧ ꯂꯩꯕ
ꯎꯝ ꯑꯇꯣꯞꯄ ꯊꯕꯛꯇꯤ ꯌꯦꯡꯗ꯭ꯔꯕ
ꯌꯦꯡꯉꯦ ꯑꯗꯣ ꯈꯪꯗꯦ ꯊꯕꯛꯁꯦ ꯇꯧꯔꯥꯖꯨꯠ ꯌꯥꯏ ꯇꯧꯗꯔꯥꯖꯨꯠ ꯌꯥꯏ ꯇꯧꯕꯒꯤꯅꯤ ꯀꯔꯤ ꯀꯥꯟꯅꯕ ꯇꯧꯗ꯭ꯔꯥꯒꯅ ꯀꯔꯤ ꯀꯥꯟꯅꯕ ꯂꯥꯛꯆꯅꯤ ꯃꯔꯥꯏꯅ ꯀꯔꯤ ꯑꯗꯨꯒꯤꯗꯃꯛꯇ ꯋꯥꯈꯜ ꯌꯥꯝ ꯋꯥꯐꯝ ꯊꯣꯛꯇꯦ
ꯊꯤꯇꯔꯥꯗꯤ ꯀꯃꯥꯏꯟ ꯂꯥꯛꯀꯥꯅꯤ
ꯎꯝ ꯂꯥꯛꯀꯆꯥꯅꯤ ꯃꯔꯥꯏꯅ
ꯎꯝ